ꯇꯥꯕ꯭ꯔꯣ ꯀꯔꯤꯁꯨ ꯇꯧꯦ ꯅꯪꯒꯤ ꯐꯣ ꯇꯧꯔꯛ ꯄ ꯉꯥꯏꯔꯤꯅꯦ ꯑꯩ ꯉꯁꯥꯏꯅ ꯍꯧꯖꯤꯛ ꯀꯣꯜ ꯇꯧꯔꯁꯨ ꯑꯩ ꯈꯪꯗꯦ ꯃꯀꯨ ꯊꯣꯛꯇꯦ
ꯃꯈꯣꯟ ꯊꯣꯛꯀꯦ
ꯃꯀꯣ ꯊꯣꯛꯇꯕꯒꯤꯅꯦ ꯎꯝ ꯅꯪꯒꯤ ꯃꯦꯁꯦꯖ ꯎꯔꯀꯥꯟꯗ ꯆꯪꯉꯤꯅꯦ ꯌꯃ
ꯄꯥꯏꯈꯠꯇꯕꯒꯤ ꯑꯩꯗꯤ ꯑꯥ ꯆꯠꯂꯨꯔꯦꯅꯦ
ꯍꯧ꯭ꯔꯄ ꯑꯥ ꯇꯥꯕ꯭ꯔꯣ
ꯑꯦ ꯍꯥꯏꯕ ꯇꯥꯗꯦ
ꯑꯦ ꯀꯩꯩꯅꯣ ꯇꯥꯗꯦ ꯍꯥꯏꯅꯤ ꯅꯦꯠꯋꯥꯛ ꯅꯨꯡꯉꯥꯏꯗ ꯕꯖꯥꯔꯗ
ꯑ ꯇꯥꯏ ꯇꯥꯏ ꯍꯖꯤꯡꯗꯤ
ꯌꯨꯝꯗꯔꯥ ꯀꯥꯏꯗꯅꯣ
ꯌꯨꯝꯗ ꯑꯗꯨꯝ ꯂꯩꯔꯤꯌꯦ ꯄꯣꯊꯥꯔꯒ
ꯐꯤ ꯁꯥꯗ꯭ꯔꯣ ꯉꯁꯤꯗꯤ
ꯌꯦ ꯁꯥꯗ꯭ꯔꯦ ꯍꯧꯖꯤꯛ
ꯀꯩꯒꯤ ꯑꯣꯗꯔ ꯂꯩꯇꯕꯣ
ꯑ ꯐꯤꯍꯩꯇꯦ ꯍꯦ
ꯑꯦ ꯅꯪ ꯅꯠꯇ꯭ꯔꯣ ꯅꯍꯥꯟ ꯑꯩꯒꯤ ꯐꯅꯦꯛ ꯑꯃ ꯁꯥꯕꯗꯣ ꯏꯆꯦ ꯑꯃꯗꯨ ꯅꯪꯒꯅ ꯅꯤ ꯅ ꯑꯦ ꯑꯩꯗꯤ ꯅꯪ ꯅꯪꯅꯦ ꯍꯥꯏꯟꯅ ꯈꯜꯂꯝꯕꯣ
ꯀꯩꯅꯣ ꯆꯠꯄꯗꯣ ꯈꯪꯗ꯭ꯔꯣ ꯄꯨꯂꯞ ꯆꯠꯄꯗꯣ
ꯑꯃ ꯈꯔ ꯅꯪꯉꯣꯟꯗꯒꯤ ꯈꯔ ꯅꯦꯝꯕꯗꯨꯔ ꯅꯨꯄꯤ ꯑꯃ ꯅꯪ ꯅꯠꯇꯕꯤ ꯑꯇꯣꯞꯄ ꯍꯪꯒꯦ ꯅꯪꯅꯗꯤ ꯈꯔ ꯍꯦꯟꯅ ꯆꯥꯎꯕꯒꯨꯝꯃꯎꯌꯦ
ꯑꯥ
ꯈꯪꯗꯦ ꯑꯩꯁꯨ ꯃꯃꯤꯡꯗꯤ ꯈꯪꯗꯦ ꯑꯩꯈꯣꯏ ꯄꯨꯟꯅ ꯆꯠꯕ ꯀꯥꯟꯗ ꯐꯣꯇꯣ ꯀꯥꯞꯃꯤꯟꯅꯕꯗꯣ
ꯑꯗꯨ ꯀꯥꯞꯃ ꯁꯦꯜꯐꯤ ꯀꯥꯞꯅ ꯐ꯭ꯔꯟꯗ ꯀꯥꯞꯄꯗꯣ ꯈꯪꯗ꯭ꯔꯣ
ꯇ ꯌꯥꯎꯋꯦꯀꯣ ꯑꯃ
ꯁꯦꯜꯐꯤ ꯀꯥꯄꯗꯨ ꯑ ꯌꯥꯎꯕꯅꯦ ꯑꯗꯨ ꯑꯗꯨꯗ
ꯑꯗꯨ ꯐꯣꯇꯣꯁꯨ ꯑꯩꯉꯣꯟꯗ ꯂꯩꯕ꯭ꯔꯥ ꯂꯩꯇꯕ꯭ꯔꯥ ꯈꯪꯗ꯭ꯔꯦ ꯃꯥꯡꯈ꯭ꯔꯥ ꯃꯥꯜꯂꯦ
ꯑꯔꯝꯅꯦ ꯏꯗꯤ ꯅꯪꯒꯤ ꯁ ꯎꯔꯒ ꯈꯪ ꯋꯥ ꯑꯗꯨꯒꯤꯅꯦꯅ
ꯀꯔ ꯏꯅꯦꯅꯦ ꯑꯩꯒꯤ ꯋꯥꯆꯦꯞꯇꯨꯗ ꯀꯩꯅꯣ ꯐꯣꯟꯁꯨ ꯏꯁꯇꯣꯔꯦꯇꯣ ꯌꯥꯝꯃꯟꯕꯗꯨꯗꯀꯣ ꯋꯥꯆꯦꯞ ꯀꯩ ꯀꯩ ꯐꯣꯇꯣꯁꯤꯡ ꯊꯥꯔꯛꯄꯗꯣ ꯍꯥꯞꯄ ꯌꯥꯗꯦꯕ ꯏꯟ ꯑꯗꯨꯝ ꯍꯥꯏꯔꯛꯀꯦ ꯑꯗꯨꯒꯤ ꯐꯣꯇꯣ ꯂꯣꯏꯅ ꯀꯥꯞꯊꯣꯛꯀꯦꯕ ꯀ ꯌꯥꯎꯗ꯭ꯔꯦ ꯑꯩꯒꯤ ꯐꯣꯟꯗ ꯍꯧꯖꯤꯛ
ꯑꯩꯗꯣ ꯅꯪ ꯈꯪꯔꯝꯒꯗ꯭ꯔꯅ ꯇꯧꯔꯛꯄꯅꯦꯗ
ꯑꯦꯦ ꯍꯥꯟꯅꯗꯤ ꯑꯩꯁꯨ ꯈꯪꯉꯌꯦꯦ ꯅꯪꯒꯤ ꯃꯤꯡ ꯌꯦꯡꯉꯦ ꯄ꯭ꯔꯣꯐꯥꯏꯜꯗꯨꯁꯨ ꯀꯩꯅꯣ ꯐꯖꯅ ꯎꯗꯕ ꯕ꯭ꯂꯔ ꯆꯠꯄꯀꯣ ꯑꯗꯨꯒꯤ ꯑꯗꯨꯒ ꯑꯩꯅ ꯖꯨꯝ ꯇꯧꯔꯒ ꯌꯦꯡꯀꯥꯟꯗ ꯅꯪꯅꯦ ꯍꯥꯏꯕ ꯈꯪꯉꯦꯕ ꯑꯗꯨꯒꯤꯅꯤ ꯑꯩꯕꯨꯝꯁꯦꯠ ꯆꯔꯛꯏꯗꯣ
ꯅꯪꯗꯤ ꯐꯦꯟ ꯑꯆꯧꯕ ꯊꯝꯕꯅꯤꯅ ꯈꯪꯉꯦꯗ
ꯑꯩ ꯀꯔ ꯅꯗꯧꯒ ꯍꯣꯏ
ꯌꯥꯝ ꯅꯨꯡꯉꯥꯏꯅꯦ ꯑꯗꯨꯗꯤ ꯇꯧꯕꯤꯔꯣꯍꯦ ꯑꯩꯒꯤꯗꯤ
ꯇꯧꯕꯤꯒꯦ ꯇꯧꯕꯤꯒꯦ ꯀ ꯆꯥꯒꯦ ꯉꯁꯤꯁꯦ
ꯉꯁꯤ ꯀꯩꯅꯣ ꯑꯈꯥꯕꯗꯣ ꯑ ꯈꯥꯕꯉꯥ ꯁꯧꯒꯔꯤꯗꯣ
ꯀꯥ ꯇꯨꯔ
ꯅꯠꯇꯦ ꯑꯈꯥꯕ ꯈꯔ ꯁꯥꯡꯕꯗꯣ
ꯅꯣꯏ ꯃꯩꯇꯩꯔꯣꯟꯗ ꯀꯩ ꯍꯥꯏꯅꯣ ꯈꯪꯗꯦꯗꯣ ꯈꯥꯕ ꯈꯥꯕ ꯍꯥꯏꯔꯁꯨ ꯃꯃꯤꯡ ꯑꯃꯗꯤ ꯂꯩꯔꯝꯒꯅꯤ ꯅꯠꯇꯦ ꯅꯪ ꯅꯍꯥꯟ ꯎꯝ ꯑ ꯅꯍꯥꯟ ꯅꯪ ꯆꯥꯔꯆ ꯆꯠꯇꯕ꯭ꯔꯥ ꯎꯗꯦ
ꯆꯠꯇꯦ ꯍꯧꯖꯤꯛꯀꯥꯟ
ꯆꯦꯆꯦ ꯑꯃꯗꯁꯨ ꯎꯗꯦ ꯑꯩꯗꯤ
ꯎꯗꯦꯕ
ꯑꯗꯨ ꯅꯣꯏꯕꯨ
ꯅꯪꯗꯤ ꯅꯨꯡꯇꯤꯒꯤ ꯆꯠꯄ꯭ꯔꯥ
ꯍꯣꯏ ꯍꯟꯗꯛꯇꯤ ꯑꯗꯨꯝ ꯆꯠꯂꯦ ꯏꯃꯥꯟꯅꯨꯄꯤꯁꯤꯡꯒ ꯏꯅꯥꯎꯅꯨꯄꯤꯒ ꯑꯧ
ꯅꯣꯏꯒꯤ ꯈꯨꯟꯗꯣ ꯆꯞ ꯃꯥꯟꯅꯕ꯭ꯔꯥ ꯀꯩꯅꯣꯒ ꯑꯗꯨ ꯆꯥꯔꯖꯗꯨꯒ
ꯆꯥꯔꯖꯇꯨꯒ ꯑꯩꯈꯣꯏꯈꯨꯝꯒ ꯆꯞ ꯃꯥꯟꯅꯕ꯭ꯔꯥ ꯍꯥꯏꯕꯗꯤ ꯀꯅꯥ ꯀꯅꯥꯒ
ꯃꯥꯟꯅꯕ꯭ꯔꯕ ꯑꯩꯈꯣꯏꯒ
ꯆꯔꯖ ꯇꯨꯔꯥ
ꯑꯥ
ꯆ ꯃꯥꯟꯅꯅ ꯑꯥꯔ ꯕꯤ ꯁꯤ ꯁꯤꯗꯤ ꯁꯦꯟꯇꯔ ꯑꯣꯏꯕꯅꯤꯅ ꯆꯞ ꯃꯥꯟꯅꯩ
ꯌꯥꯝ ꯐꯩ ꯑꯗꯨꯗꯤ
ꯆꯞ ꯃꯥꯟꯅꯕꯒꯤꯅꯦ ꯀꯥꯔꯤꯁꯦ ꯀꯦꯊꯂꯤꯛ ꯃꯥꯥꯂꯒꯅꯤ ꯍꯥꯏ
ꯑꯗꯨꯅꯦꯅꯦ
ꯑꯩ ꯀꯇꯂꯤ ꯅ ꯄꯦꯞꯇꯤꯁꯅꯦ ꯄꯦꯞꯇꯤꯁ
ꯌꯥꯝ ꯐꯩꯅꯦ ꯑꯗꯨꯗꯤ
ꯑꯣꯏꯗꯧ ꯃꯥꯜꯂꯦ
ꯀ ꯐꯤꯌꯨꯆꯔꯗ ꯍꯧꯖꯤꯛ ꯐꯥꯎ ꯐ꯭ꯌꯨꯆꯔ ꯄ꯭ꯔꯤꯗꯤꯛ ꯇꯧꯔꯤ ꯀ ꯃꯤ ꯃꯆꯥꯅꯤ
ꯃꯨꯊꯪ ꯂꯥꯛꯄ ꯁꯟꯗꯦꯁꯤꯗꯤ ꯆꯠꯃꯤꯟꯅꯁꯤꯅ ꯆꯥꯔ
ꯆꯁꯦ ꯁꯗꯦꯗ
ꯍꯧꯖꯤꯛꯇꯤ ꯀꯩꯁꯨ ꯇꯧꯍꯧꯗꯦꯗ ꯑꯩꯒꯤ ꯊꯕꯛ ꯂꯣꯏꯔꯕꯅꯤꯅ ꯑꯗꯨꯝ ꯐꯝꯃꯒ ꯀꯣ ꯇꯧꯔꯒ ꯂꯩꯔꯕꯅꯤꯅ ꯑꯩꯁꯨ ꯐꯝꯃꯧꯗꯣꯏ ꯏ ꯄꯤ ꯑꯦ
ꯅꯪ ꯀꯩꯌꯥ ꯍꯥꯏꯗꯤ ꯀꯨꯏꯔꯕ꯭ꯔꯣ ꯖꯣꯏꯟ ꯇꯧꯕ
ꯑꯩ ꯍꯞꯇꯥ ꯑꯅꯤ ꯑꯗꯨ ꯑꯣꯏꯗꯤ ꯁꯨꯔꯅꯤ ꯍꯣꯏ
ꯌꯥꯝ ꯐꯩꯅꯦ ꯂꯧꯊꯣꯛꯈ꯭ꯔꯕꯅ
ꯑꯗꯨꯝ ꯑꯗꯨ ꯃꯥꯅ ꯉꯥꯡꯒꯅꯨ ꯍꯥꯏꯕꯅꯤ ꯃꯣꯏ
ꯉꯥꯡꯗꯕꯗꯣ ꯑꯗꯨ ꯅꯠꯇꯦꯗ ꯐꯉꯦ ꯑꯥ
ꯁꯤꯒꯤ ꯃꯔꯝꯗꯪ ꯉꯪꯒꯅꯨ ꯍꯥꯏꯌꯦꯕ
ꯖꯁ ꯁꯣꯔꯠꯀꯥꯠꯗꯣ ꯌꯥꯅꯦ ꯁꯣꯔꯠꯀꯥꯠꯁꯨ
ꯁꯔꯀꯥꯔ ꯑꯣꯏꯔꯁꯨ ꯈꯔ ꯔꯤꯂꯦꯠ ꯑꯣꯏꯌꯦꯗꯅ
ꯑꯣꯈꯦ
ꯅꯪ ꯒ꯭ꯔꯨꯞꯇ ꯌꯥꯎꯕ ꯅꯠꯇ꯭ꯔꯣ
ꯌꯥꯎꯋꯦ ꯉꯁꯤꯅꯅꯦ ꯑꯩꯗꯤ ꯀꯩ ꯃꯊꯦꯜ ꯆꯥꯗꯣꯔꯤꯕ ꯍꯧꯖꯤꯛ ꯏꯚꯤꯅꯤꯡꯗꯤ
ꯍꯧꯖꯤꯛ ꯀꯩꯝ ꯊ ꯆꯥꯗꯣꯏꯅꯣ ꯈꯪꯗꯦ ꯑꯩꯁꯨ
ꯉꯥꯡꯕ ꯌꯥꯝ ꯍꯩꯔꯦꯀꯣ
ꯑꯦ ꯍꯩꯗꯤꯌꯦ ꯇꯝꯃꯤꯅꯦ ꯀꯩꯅꯣ
ꯀꯔꯤ ꯁꯛ ꯆꯥꯗꯣꯏꯅꯣ ꯍꯥꯏ ꯑꯁꯦꯡꯕ ꯈꯪꯒꯦ ꯊꯣꯡꯅꯤꯡꯉꯥꯏ
ꯌꯥꯝ ꯄ꯭ꯔꯣ ꯑꯣꯏꯌꯦꯕ ꯑꯗꯨꯒꯤꯅꯦꯅ
ꯅꯠꯇꯦꯗ ꯅꯪꯁꯨ ꯑꯗꯨꯝ ꯉꯥꯡꯉꯤꯁꯤꯗꯤ ꯆꯤꯆꯔ ꯑꯃꯗꯤ ꯅꯣꯏ ꯂꯩꯃꯤꯟꯅꯗ꯭ꯔꯣ
ꯃꯥꯗꯤ ꯇꯣꯉꯥꯜꯂꯦ ꯑꯩꯅ ꯇꯣꯉꯥꯟꯕꯒꯤꯅꯦꯗ
ꯎꯝ ꯃꯥꯗꯤ ꯀ꯭ꯂꯥꯁꯁꯦ ꯍꯦꯛ ꯆꯠꯄ ꯎꯋꯦ ꯂꯝꯕꯤꯗ ꯊꯦꯡꯅꯩ ꯑꯩ ꯗꯨꯀꯥꯟꯗ ꯆꯠꯂꯒ ꯍꯜꯂꯛꯄ ꯀꯥꯟꯗ
ꯑꯥ ꯃꯥꯗꯤ ꯑꯗꯨꯝ ꯍꯧꯖꯤꯛꯀꯥꯟꯗꯤ ꯆꯠꯇ꯭ꯔꯦ ꯃꯥꯁꯨ
ꯍꯧꯖꯤꯛꯀꯥꯟꯒꯤ ꯎꯖꯔꯤꯦ ꯃꯥ ꯍꯧꯖꯤꯛ ꯍꯧꯖꯤꯛꯁꯦ ꯑꯗꯨꯝ ꯐꯤ ꯁꯥꯔꯒ ꯂꯩꯕꯥ
ꯑꯥ ꯐ ꯁꯥꯔꯒ ꯑꯗꯨꯝ ꯂꯩꯌꯦ ꯃꯥꯁꯨ
ꯑꯩꯈꯣꯏ ꯃꯐꯝꯗꯗꯤ ꯐꯤ ꯆꯥꯐꯝꯁꯨ ꯂꯩꯇꯦ ꯆꯅꯤꯡꯉꯁꯨ ꯃꯇꯝꯗꯨꯗꯗꯤ ꯂꯩꯗꯦꯗ
ꯎꯝ ꯑꯩꯁꯨ ꯂꯩꯇꯕꯒꯤ ꯃꯅꯥꯛꯇ ꯂꯥꯔꯒ ꯁꯥꯁꯤꯗꯤ
ꯐ ꯁꯥꯐꯝ ꯂꯩꯕ꯭ꯔꯥ
ꯑꯩꯉꯣꯟꯗ ꯑꯩ ꯃꯅꯥꯛꯇꯗꯤ ꯂꯩꯇꯦꯕ ꯇꯥꯕ꯭ꯔꯣ
ꯇꯥꯏꯌꯦ ꯇꯥꯏꯌꯦ ꯅꯪ ꯍꯧꯖꯤꯛ ꯂꯩꯕ ꯃꯐꯝꯗꯣ
ꯑꯥ
ꯐꯤ ꯁꯥꯕ ꯌꯥꯕ꯭ꯔꯕ
ꯌꯥꯗꯦ ꯑꯗꯨꯒꯤ ꯃꯥꯒꯤ ꯃꯉꯣꯟꯗ ꯀꯩꯅꯣ ꯏꯃꯥꯟꯅꯕꯤ ꯑꯃꯥꯡꯉꯣꯟꯗ ꯆꯠꯂꯒ ꯁꯥꯕꯅꯦꯕ ꯃꯅꯥꯛꯇ
ꯅꯣꯏ ꯂꯩꯔꯥꯛꯀꯨꯝꯕ ꯂꯩꯀꯥꯒꯨꯝꯕꯗꯗꯤ ꯀꯩꯅꯣ ꯔꯦꯟ ꯀꯥꯏ ꯌꯨꯝꯚꯔ ꯑꯍꯪꯕꯂ ꯍꯥꯏ꯭ꯔꯣ
ꯍꯧꯖꯤꯛ ꯍꯧꯖꯤꯛꯇꯤ ꯂꯩꯇ꯭ꯔꯤꯅ ꯃꯣꯏ ꯃꯊꯛꯇꯗꯤ ꯁꯥꯔꯤ
ꯎꯝ
ꯇꯤ ꯂꯩꯀꯥꯏꯑꯁꯨ ꯀꯩꯅꯣ ꯇꯧꯋꯗ ꯄꯨꯔꯨꯝ ꯑꯍꯥꯡꯕ ꯁꯨꯡꯂꯩ ꯂꯩꯇꯦ ꯃꯤ ꯂꯣꯏꯅ ꯂꯩꯅꯕ ꯉꯥꯛꯇ
ꯎꯝ ꯍꯧꯖꯤꯛ ꯀꯥꯟꯗꯤ ꯊꯕ ꯋꯥꯔꯅꯦꯗꯨ ꯀꯨꯁꯨ ꯅꯣꯏꯗ ꯂꯩꯕ ꯅꯨꯡꯉꯥꯏꯇ꯭ꯔꯣꯕꯣ
ꯅꯨꯡꯉꯥꯏꯌꯦꯗ ꯃꯤ ꯈꯔꯅ ꯍꯪꯕꯤꯌꯨ ꯍꯥꯏꯕꯒꯤ ꯋꯥꯅꯤꯗ ꯑꯩꯈꯣꯏꯗꯗꯤ ꯃꯤꯠ ꯂꯣꯏꯅ ꯂꯩꯌꯦꯕ ꯑꯍꯥꯡꯕ ꯂꯩꯇꯦꯕ ꯑꯩꯈꯣꯏ ꯃꯐꯝꯗꯗꯤ ꯑꯗꯨꯝ ꯂꯩꯕ ꯅꯨꯡꯉꯥꯏꯌꯦꯕ
ꯑꯣ ꯅꯨꯡꯉꯥꯏ ꯅꯨꯡꯉꯥꯏꯔꯗꯤꯕꯨ ꯌꯥꯝ ꯐꯩꯩꯅ ꯑꯗꯨꯗꯤ
ꯍꯣꯏ ꯅꯨꯡꯉꯥꯏꯌꯦ ꯅꯨꯡꯉꯥꯏꯕꯗꯤ ꯑꯗꯨꯗ ꯏꯁꯤꯡ ꯀꯩꯀꯩꯒꯨꯝꯕ ꯏꯁꯤꯡꯁꯨ ꯅꯨꯡꯉꯥꯏꯌꯦꯕ
ꯎ
ꯇꯤ ꯑꯗꯨꯝ ꯍꯥꯞꯇꯥ ꯍꯞꯇꯥ ꯑꯃ ꯑꯅꯤꯔꯛ ꯑꯅꯤꯔꯛꯒꯨꯝꯕꯗꯤ ꯏꯁꯤꯡ ꯂꯥꯛꯀꯅꯦꯕ ꯄꯥꯏ ꯇꯗꯤ ꯄꯥꯏ ꯇꯣ
ꯑꯗꯨꯒꯤ ꯍꯦꯟꯅ ꯅꯨꯡꯉꯥꯏ
ꯎ
ꯏꯁꯤꯡꯕꯗꯤ ꯀꯌꯥꯃꯨꯛ ꯋꯥꯗꯦꯗ
ꯑꯩꯏꯁꯨ ꯑꯗꯨꯝ ꯅꯨꯅꯨꯡꯉꯥꯏꯗ
ꯏꯁꯤꯡ ꯅꯨꯡꯉꯥꯏꯕ ꯃꯐꯝꯗ ꯑꯗꯨꯝ ꯂꯩꯕ ꯅꯨꯡꯉꯥꯏꯌꯦ
ꯑꯗꯨꯅꯦ ꯅꯨꯡꯉꯥꯏ ꯑꯗꯨꯝ
ꯅꯪꯗꯤ ꯄꯨꯡ ꯀꯌꯥꯗ ꯆꯥꯛ ꯊꯣꯡꯒꯣꯏꯅꯤ
ꯑꯩꯔ
ꯎꯝ
ꯈꯪꯗ꯭ꯔꯦꯗ ꯊꯦꯡꯅ ꯆꯥꯕꯒꯤ ꯍꯧꯖꯤꯛꯇꯤ ꯊꯣꯡꯈꯤꯔꯣꯏ
ꯑꯣ ꯑꯩꯈꯣꯏꯁꯨ ꯑꯗꯨꯝ ꯊꯦꯡꯅ ꯄꯨꯡ ꯅꯤꯄꯥꯜ ꯃꯥꯄꯜ ꯑꯗꯨꯋꯥꯏꯗ ꯈ‌ꯣꯏꯁꯨ ꯑꯗꯨꯝ ꯆꯥꯏ ꯅꯪꯗꯤ ꯕꯣꯔ ꯌꯦꯡꯗ꯭ꯔꯣ
ꯑꯁ
ꯌꯦꯒꯦ
ꯇꯨꯃ ꯅ ꯊꯕ ꯑꯣꯏꯣꯏꯔꯦ ꯌꯦꯗꯤ
ꯑꯩꯗꯤ ꯕꯣꯜ ꯌꯦꯡꯃꯟꯗꯅ ꯂꯣꯏꯔꯦ
ꯑꯁ ꯑꯩꯗꯣ ꯑꯗꯨꯗꯣ ꯀꯝꯕꯗꯣ ꯌꯦꯡꯕ ꯍꯧꯔꯗꯤ ꯇꯨꯝꯅꯤꯡꯕ ꯑꯗꯨꯒꯤꯅꯦꯅ
ꯑꯦꯁ ꯃꯤꯁꯤ ꯃꯤꯁꯤ ꯀꯣꯏ ꯄ꯭ꯂꯦ ꯍꯧꯔꯒꯦ ꯑꯩꯗꯤ ꯁꯥꯟꯅꯕ ꯍꯧꯔꯗꯤꯦ ꯑꯩ ꯄꯨꯨꯝꯅꯤꯡꯕ ꯐꯥꯎꯔꯅꯤ
ꯌꯥꯝ ꯐꯩꯅꯦ ꯑꯗꯨꯗꯤ
ꯑꯩꯕꯨ ꯑꯗꯨꯝ ꯌꯦꯡꯉꯤ ꯍꯟꯗꯛ ꯁ ꯌꯥꯗ꯭ꯔꯦꯅꯦ ꯑꯩꯒꯤ ꯀꯩꯅꯣ ꯍꯛꯆꯥꯡꯁꯦ ꯕꯣꯜ ꯌꯦꯡꯃꯟꯗꯅ ꯊꯦꯛꯅ ꯇ ꯀꯨꯝꯕ ꯉꯟꯅ ꯍꯧꯒꯠꯂꯦ ꯍꯛꯆꯥꯡꯗꯤ ꯀꯗꯥꯏꯗꯒꯤ ꯐꯥꯗꯣꯏꯅꯣ ꯐꯪꯉꯤ
ꯌꯥꯝ ꯀꯪꯉꯅꯤꯀꯣ ꯅꯣꯏꯅꯤꯉꯥꯏ ꯇꯑꯣ
ꯌꯥꯝ ꯀꯪ ꯍꯣꯏꯁꯥ ꯌꯥꯝꯝꯄꯥꯏ
ꯃꯤ ꯄꯤꯛꯄꯁꯦ ꯌꯥꯝ ꯀꯪꯉꯗꯤ ꯌꯥꯗꯕꯅꯦ
ꯀꯥꯏꯔꯦ ꯅꯣꯏ ꯅꯣꯏ ꯂꯣꯏꯅꯤꯡꯡꯗꯦ ꯌꯣꯟꯃꯟꯗꯨꯁꯨ ꯋꯥꯏ ꯀꯪꯕꯅ ꯍꯦꯟꯅ ꯅꯨꯡꯉꯥꯏꯗ
ꯑꯩꯁꯨ ꯅꯣꯏꯌꯦꯗ ꯇꯨꯝꯂꯒ ꯂꯩꯕꯒꯤ
ꯎꯝ ꯊꯕꯛ ꯆꯠꯇꯕ꯭ꯔꯣꯅ ꯌꯨꯝꯗ ꯑꯗꯨꯝ ꯂꯩꯕ꯭ꯔꯣ
ꯀ꯭ꯂꯥꯁꯜꯦ ꯃꯒꯇ
ꯑꯣ ꯑꯩꯗꯤ ꯀ꯭ꯂꯥꯁꯁꯨ ꯆꯠꯇꯦ ꯀꯣꯂꯦꯖꯁꯨ ꯆꯠꯂꯦ ꯀꯣꯂꯦꯖꯁꯨ ꯀꯥꯕ ꯂꯣꯏꯔꯦ ꯀꯩꯝꯇ ꯇꯧꯅꯤꯡꯉꯥꯏ ꯂꯩꯇꯦ
ꯀꯪꯉꯣ ꯆꯥꯕꯒ ꯐꯣꯟ ꯌꯦꯡꯕꯒ ꯏꯃꯥꯟꯅꯕꯤꯁꯤꯡꯗ ꯀꯩ ꯀꯩꯅꯣ ꯋꯥꯔꯤ ꯁꯥꯟꯅꯔꯒ ꯀꯣꯗ ꯈꯥꯏꯔꯒ ꯑꯗꯨꯝ ꯂꯩꯕꯗꯨ ꯂꯩ ꯂꯦꯡꯕꯗꯨꯅ ꯑꯩꯒꯤ ꯊꯕꯛ ꯑꯣꯏꯔꯦ ꯑꯩꯒꯤꯗꯤ ꯐꯣꯟꯗ ꯇ꯭ꯋꯦꯟꯇꯤ ꯁꯚꯦꯟ
ꯎꯝ
ꯈꯪꯗ꯭ꯔꯦ
ꯍꯧꯖꯤꯛ ꯑꯩꯅ ꯐꯥꯔꯁ ꯇꯥꯏꯝ ꯑꯣꯏꯕꯒꯤ ꯌꯥꯗ꯭ꯔꯤꯕ
ꯌꯥꯔꯛꯀꯅꯤ ꯀꯨꯏꯔꯨꯗꯤ
ꯉꯥꯡꯕ ꯌꯥꯝ ꯍꯩꯌꯦ ꯅꯪ
ꯉ
ꯇꯥꯕ꯭ꯔ
ꯑꯑꯦ ꯇꯥꯏꯌꯦ ꯀꯣꯏꯕ ꯆꯠꯂꯨꯁꯤꯔꯣ ꯀꯣꯏꯕ ꯆꯠꯅꯤꯡꯗ꯭ꯔꯣ ꯈꯪꯗꯦ ꯋꯀꯤꯡ ꯆꯠꯁꯤꯔꯣ
ꯆꯠꯆꯦ
ꯇꯨꯝꯃꯒ ꯎꯨꯝꯃꯒ ꯂꯩꯃꯜꯂꯁꯨ ꯅꯨꯡꯉꯥꯏꯇꯕꯅꯦ
ꯑꯗꯨꯅꯦ ꯌꯥꯝ ꯋꯥꯏ
ꯍꯣꯏ ꯀꯪꯂꯥꯁꯨ ꯆꯠꯇꯕ ꯀꯨꯏꯔꯦꯅꯦ ꯅꯣꯡꯄꯣꯛꯁꯨ
ꯑꯗꯨꯗꯅꯦ
ꯍꯟꯗꯛꯁ ꯅꯣꯡꯄꯣꯛꯗ ꯑꯃꯔꯛ ꯑꯃꯨꯔꯛꯇꯤ ꯆꯪꯉꯦ ꯑꯩ ꯀꯪꯂꯥꯁꯨ ꯆꯪ ꯃꯟꯗꯅ ꯆꯪꯅꯤꯡꯟꯗꯅ ꯅꯣꯡꯄꯣꯛꯇꯁꯨ ꯀꯩꯅꯣ ꯑꯍꯤꯡꯒꯨꯝꯕ ꯀꯥꯟꯗ ꯄꯨꯡ ꯇꯔꯦꯠ